ꯍꯥꯂꯣ
ꯇꯥꯕ꯭ꯔ ꯕꯥꯏ꯫
ꯇꯥꯌꯦ ꯇꯥꯌꯦ꯫
ꯀꯩꯗꯧꯔꯤꯒꯦ
ꯀꯩꯁꯨ ꯊꯧꯗꯦꯗ ꯐꯝꯃꯝꯕꯅꯤꯗ꯫
ꯎꯝ ꯆꯥꯛꯆꯔꯥꯕꯣ
ꯆꯥꯛ ꯆꯥꯗ꯭ꯔꯤꯌꯦ
ꯌꯥꯝ ꯊꯦꯡꯉꯤꯅ ꯀꯅꯥ ꯊꯣꯡꯉꯤꯅꯣ
ꯑ ꯑ ꯈꯣꯏ ꯃꯥꯅꯊꯣꯡꯉꯦ꯫
ꯀꯩ ꯍꯤꯖꯥꯡ ꯊꯣꯡꯉꯤꯕ
ꯌꯦꯟ ꯊꯣꯡꯉꯦ ꯉꯁꯤꯗꯤ ꯚꯥꯏ ꯌꯦꯟꯒ ꯉꯥꯒ ꯊꯣꯡꯉꯦ꯫
ꯀꯩ ꯂꯩꯒꯦ ꯍꯥꯏꯁꯤꯕꯣ ꯌꯦꯟꯒ ꯉꯥꯒ ꯑꯅꯤꯃꯛ ꯊꯣꯡꯖꯤꯜꯂꯤꯗꯨꯕꯣ꯫
ꯅꯠꯇꯦꯍꯦ ꯌꯦꯟ ꯑꯃ ꯇꯣꯉꯥꯟꯅ ꯊꯣꯡꯉꯦ ꯉꯥ ꯑꯃ ꯇꯣꯉꯥꯟꯅ ꯊꯣꯡꯉꯦ꯫
ꯑꯦ ꯅꯠꯇꯦ ꯑꯗꯨ ꯍꯥꯏꯕ ꯅꯠꯇꯦ ꯑꯩꯅ ꯍꯥꯏꯕꯗꯤ ꯌꯦꯟꯁꯨ ꯉꯥꯁꯨ ꯑꯅꯤꯔꯛ ꯊꯣꯡꯉꯤꯗꯣ ꯀꯔꯤꯒꯤꯅꯣ ꯍꯥꯏꯕ꯫
ꯑꯣ ꯌꯦꯟꯁꯨ ꯉꯥꯁꯨ ꯑꯅꯤꯃꯛ ꯊꯣꯡꯉꯤꯁꯤꯔꯣ ꯑꯍꯥꯎꯕ ꯑꯃꯇꯗ ꯑꯍꯥꯎꯕꯁꯦ ꯅꯨꯃꯤꯠ ꯑꯃꯠꯇꯗ ꯄꯨꯂꯞ ꯆꯥꯁꯦꯅ ꯆꯥꯗꯕ ꯀꯨꯏꯔꯦꯅ ꯊꯣꯡꯉꯤꯕ꯫ ꯅꯪꯗꯤ
ꯍꯥꯥ
ꯀꯩ ꯂꯩꯒꯦꯕ
ꯀꯩꯁꯨ ꯂꯩꯇꯦꯗ ꯑꯗꯨꯝ ꯆꯥꯅꯤꯡꯕꯒꯤ ꯊꯣꯡꯉꯤꯅꯤꯗ꯫
ꯎꯝ꯫ ꯅꯣꯏ ꯀ꯭ꯋꯦꯠꯀꯤ ꯑꯦꯛꯖꯥꯝ ꯊꯥꯈꯤꯕꯗꯣ ꯍꯥꯏꯗꯣꯛꯈ꯭ꯔꯕꯣ?
ꯍꯥꯏꯗꯣꯛꯈ꯭ꯔꯦ꯫
ꯎꯝ ꯃꯈꯥꯗꯤ ꯀꯩ ꯀꯔꯤ ꯀꯃꯥꯏꯅ ꯇꯧ ꯇꯥꯔꯦ ꯑꯗꯨꯗꯤ, ꯂꯥꯏꯔꯤꯛ ꯃꯈꯥ ꯀꯥꯏ ꯇꯝꯗꯣꯏꯅꯣ?
ꯂꯥꯏꯔꯤꯛ ꯃꯈꯥꯁꯦ ꯀꯩꯅꯣ ꯑꯣꯏꯅ ꯇꯝꯃꯅꯤ ꯃꯥꯁꯇꯔ ꯑꯣꯏꯅ ꯇꯝꯃꯅꯤ꯫ ꯗꯤ_ꯑꯦꯝ_ꯌꯨ ꯗ ꯑꯗꯨꯝ ꯇꯝꯃꯅꯤ꯫ ꯑꯥ꯫ ꯗꯤ_ꯑꯦꯝ ꯗ ꯑꯗꯨꯝ ꯇꯝꯃꯅꯤ ꯗꯤ_ꯑꯦꯝ ꯗ꯫
ꯑꯗꯨꯗꯤ ꯍꯣꯁꯇꯦꯜ꯫ ꯑꯗ ꯑꯗꯨꯝ ꯂꯩꯗꯣꯏꯔ ꯌꯨꯝꯗꯩ ꯂꯥꯛꯇꯣꯏꯔꯥ꯫
ꯃꯣꯏ ꯍꯣꯁꯇꯦꯜꯁꯦ ꯂꯩꯅꯤꯡꯗꯦꯗ ꯌꯨꯝꯗꯩ ꯑꯣꯏꯅ ꯂꯥꯛꯑꯅꯤ꯫
ꯎꯝ ꯍꯧꯖꯤꯛꯇꯤ ꯌꯨꯝꯗ ꯂꯩ ꯅꯠꯇ꯭ꯔꯣ꯫
ꯑꯧ ꯍꯧꯖꯤꯛꯄꯨꯗꯤ ꯌꯨꯝꯗ ꯂꯩꯌꯦ꯫
ꯐꯔꯦ ꯐꯔꯦ꯫ ꯌꯨꯝꯗ ꯂꯩꯕ ꯀꯌꯥꯝ ꯀꯨꯏꯔꯒꯦ ꯅꯪ꯫
ꯑ ꯅꯨꯃꯤꯠ ꯃꯔꯤ ꯃꯉꯥꯅꯤ ꯁꯨꯔꯦ ꯅꯪꯗꯤ ꯀꯝꯗꯧꯔꯤꯒꯦ꯫
ꯑꯩꯁꯨ ꯌꯨꯝꯗ ꯑꯗꯨꯝ ꯂꯩꯗ꯫
ꯑꯣ꯫ ꯅꯨꯡꯉꯥꯏꯕ꯭ꯔꯣ ꯌꯨꯝꯗ ꯂꯩꯕꯁꯤꯕꯣ꯫
ꯅꯨꯡꯉꯥꯏꯌꯦ ꯌꯨꯝꯗꯒꯤ ꯍꯦꯟꯕ ꯅꯨꯡꯉꯥꯏꯕ ꯃꯐꯝ ꯑꯝꯇ ꯂꯩ꯫ ꯇꯦꯅ ꯍꯥꯏꯅꯔꯤꯗꯨꯅꯦ ꯇꯥꯏꯕꯪ ꯄꯥꯟꯁꯤꯗ꯫
ꯅꯪꯗꯤ ꯌꯨꯝ ꯈꯔ ꯄꯥꯝꯖꯕꯅꯤꯅ꯫
ꯎꯝ ꯊꯥꯏꯅ ꯑꯩꯈꯣꯏꯅ ꯀ꯭ꯂꯥꯁ ꯏꯂꯚꯦꯟ ꯇ꯭ꯋꯦꯜꯕ ꯀꯥꯏ ꯀꯥꯟꯗꯁꯨ ꯑꯩꯗꯤ ꯌꯨꯝꯗꯗ ꯆꯠꯇꯣꯏ ꯍꯣꯠꯅꯩꯗꯨꯅꯤ꯫
ꯎꯝ ꯌꯨꯝ ꯌꯥꯝ ꯄꯥꯝꯖꯈꯤꯕꯅꯤꯅꯦ ꯈꯪꯉꯤꯅꯦ ꯑꯩꯅ꯫
ꯎꯝ꯫
ꯅꯪ ꯇꯝꯃꯤꯗꯣ ꯀ ꯀꯩ ꯀꯣꯂꯦꯖꯇꯅꯦꯕ꯫
ꯑꯩꯅ ꯇꯝꯃꯤꯗꯣ ꯑꯈꯣꯏ ꯑꯗꯥꯏꯒꯤ ꯀꯣꯂꯦꯖ ꯑꯃꯗ ꯑꯗꯨꯝꯃꯛ ꯃꯤꯡ ꯆꯟꯖꯜꯂ ꯇꯝꯖꯜꯂꯦꯗ ꯑꯩ ꯑꯇꯣꯞꯄ ꯊꯕꯛ ꯏꯪꯈꯥꯡ ꯈꯔ ꯇꯧꯕꯒꯤ꯫
ꯑꯣ ꯐꯩꯗ ꯐꯩꯗ꯫ ꯅꯪ ꯃꯈꯥ ꯀꯀꯩ ꯀꯩ ꯑꯣ ꯌꯨꯝꯗꯔꯣ ꯑꯩꯗꯤ ꯑꯩꯗꯤ ꯌꯨꯝꯗ ꯀꯩꯅꯣ ꯇꯧꯔꯦ ꯀꯣꯟ ꯈꯔ ꯐꯦꯡ ꯆꯥꯛ ꯈꯔ ꯊꯣꯡ ꯐꯤ ꯈꯔ ꯁꯨ ꯁꯨ ꯑꯗꯨꯃꯥꯏꯅ ꯇꯧꯔ ꯑꯗꯨꯝ ꯂꯩꯔꯦ꯫
ꯉꯝꯗꯅ ꯇꯣꯛꯑꯔꯅꯤ ꯅꯪꯅꯕꯨ꯫ ꯃꯥꯟꯗꯦ꯫
ꯌꯥꯝ ꯊꯥꯖꯗꯕꯩ ꯋꯥꯔꯣ꯫
ꯃꯖꯥ ꯏꯕꯦꯝ ꯃꯖꯥ ꯏꯕꯦꯝꯃꯅꯕꯨ ꯀꯣꯟ ꯐꯦꯡꯕ꯭ꯔꯣ꯫
ꯆꯠꯂꯣꯗ ꯆꯥꯛ ꯏꯁꯤꯡ ꯊꯣꯡꯕ ꯀꯣꯂꯤꯛ ꯀꯣꯂꯤꯛ ꯋꯥꯏꯔꯝ ꯐꯦꯡ ꯀꯣꯂꯤꯛ ꯋꯥꯏꯔꯝ ꯇꯧꯕ ꯑꯗꯒꯤ ꯊꯕꯛ ꯏꯟꯈꯥꯡ ꯑꯩ ꯂꯣꯏ ꯇꯢꯔꯤ ꯉꯥꯛꯇꯅꯤ ꯏꯪꯒꯣꯜꯀꯁꯦ ꯑꯩ ꯀꯣꯏꯔꯤꯃꯤꯅꯦ꯫
ꯑꯣ ꯐꯩꯅꯦ ꯍꯤꯡꯒꯣꯜꯗꯤ ꯀꯩꯀꯩ ꯄꯣꯠ ꯊꯥꯔꯤꯕ꯫
ꯑꯥ ꯍꯧꯖꯤꯛꯇꯤ ꯀꯥꯂꯦꯟ ꯃꯇꯝꯅꯤꯅ ꯀꯥꯂꯦꯟꯒꯤ ꯑꯦꯟꯁꯥꯡ ꯅꯥꯄꯤ ꯑꯔꯩ ꯑꯔꯩꯕ ꯊꯥꯔꯦ ꯆꯥꯕ ꯌꯥꯅꯕ ꯂꯩꯗꯕꯤꯗ꯫
ꯐꯩ ꯐꯩ ꯌꯣꯟꯗꯤ ꯌꯣꯟꯗ꯭ꯔꯣ ꯅꯪ ꯄꯣꯠꯆꯩꯁꯤꯡꯗꯣ꯫
ꯈꯔꯁꯨ ꯌꯣꯜꯂꯤ ꯈꯔꯁꯨ ꯆꯥꯏ ꯑꯗꯥꯏꯟ ꯇꯧꯔꯤꯅꯗꯥ꯫
ꯐꯩꯌꯦ ꯊꯕꯤꯒ ꯄꯥꯜꯂꯤꯕ꯭ꯔꯣ꯫
ꯊꯕꯤ ꯑꯥ ꯊꯕꯤ ꯈꯔ ꯊꯕꯤ ꯈꯔ ꯊꯥꯏ ꯌꯥꯝ ꯀꯟꯅꯗꯤ ꯊꯥꯗꯦ꯫
ꯎꯝ ꯅꯣꯡ ꯐꯥꯗꯣꯛ ꯏꯝꯐꯥꯟꯗ ꯍꯥꯏꯒꯠꯂꯛꯇꯧ ꯂꯩꯔꯗꯤ ꯊꯦꯡꯅꯁꯤꯅꯦ ꯊꯕꯤ ꯈꯔ ꯄꯨꯔꯛꯑꯣ ꯅꯪꯅ ꯊꯥꯕꯗꯣ ꯆꯥꯅꯤꯡꯉꯦ꯫
ꯏꯃꯥ ꯅꯪ ꯌꯥꯝ ꯆꯥꯅꯤꯡꯕ ꯃꯥꯜꯂꯦ ꯑꯗꯣ ꯅꯪꯅ ꯑꯩꯅ ꯏꯝꯐꯥꯜ ꯂꯥꯛꯀꯗꯤ ꯊꯕꯤꯗꯣ ꯂꯣꯏꯒ꯭ꯔꯅꯤꯌꯦ ꯀꯃꯥꯏ ꯇꯧꯅꯤ꯫
ꯀꯩꯅꯣ ꯍꯥꯏꯁꯤꯕꯣ ꯅꯪ ꯍꯣꯁꯇꯦꯜꯗ ꯂꯥꯛꯈꯤꯔꯣꯏꯗ꯭ꯔꯥ ꯍꯥꯏꯁꯦ꯫
ꯇꯥꯕꯤ ꯂꯥꯛꯀꯅꯤꯗꯣ ꯍꯣꯁꯇꯦꯜ ꯂꯥꯛꯑꯀꯥꯟꯗ ꯊꯕꯤꯗꯣ ꯂꯣꯏꯊꯣꯛꯈꯤꯕꯅ ꯍꯥꯜꯂꯅꯤ ꯍꯥꯏꯕ ꯑꯩ ꯅꯪ ꯄꯤꯕꯗꯤ ꯄꯤꯖꯅꯤꯡꯉꯦ ꯑꯗꯣ ꯑꯩꯅ ꯀꯥꯎ ꯀꯩꯅꯣ ꯇꯧꯔꯗꯤ ꯑꯩꯅ ꯂꯥꯛꯄ ꯃꯇꯝꯗꯨꯗ ꯊꯕꯤꯗꯣ ꯂꯣꯏꯒꯤꯕ ꯃꯇꯝ ꯑꯣꯏꯔꯅꯤ ꯍꯥꯏꯕ꯫
ꯀꯔꯝ ꯀꯥꯟꯗꯅꯣꯕ ꯅꯪꯅ ꯂꯥꯛꯇꯣꯏꯁꯦ ꯑꯩꯁꯨ ꯁ꯭ꯋꯥꯏꯗ ꯀꯩꯅꯣ ꯅ‌ꯣꯏ ꯏꯝꯐꯥꯜꯗꯨꯗ ꯂꯩꯕ ꯅꯠꯇꯦ ꯑꯗꯨꯏꯁꯨ ꯅꯪꯅ ꯊꯕꯤꯗꯣ ꯄꯨꯔꯛꯀꯦ ꯍꯥꯏꯔꯗꯤ ꯊꯑꯣ ꯀꯤ ꯂꯥꯛꯇꯣꯏꯅꯤꯅꯦ꯫
ꯍꯥꯏꯖꯅꯤꯡꯉꯦ ꯑꯗ ꯅꯪ ꯑꯩꯅ ꯂꯥꯛꯇꯧ ꯃꯇꯝꯗ ꯊꯕꯤꯗꯨꯣ ꯂꯣꯏꯗꯧꯔꯦ ꯀꯃꯥꯏꯅ ꯇꯧꯔꯤ ꯑꯩ ꯅꯨꯡꯗꯤ ꯅꯨꯡꯉꯥꯏꯇꯦꯕꯣ꯫
ꯑꯁ ꯌꯥꯔꯦ ꯅꯪ ꯃꯑꯣꯡꯖꯤꯗꯤ
ꯃꯊꯪ ꯃꯊꯪ ꯊꯥꯕꯗ ꯑꯣꯏꯅ ꯃꯊꯪ ꯊꯥꯕꯗ ꯑꯣꯏꯅ ꯄꯨꯔꯛꯑꯒꯦ ꯍꯟꯗꯛꯀꯤꯁꯤꯗꯤ ꯌꯥꯗꯧ ꯃꯥꯟꯗ꯭ꯔꯦ꯫
ꯑꯣ ꯐꯔꯦ ꯐꯔꯦ ꯅꯪ ꯑꯗꯨꯃꯥꯏ ꯍꯥꯏꯔꯕꯅꯤꯅ ꯁꯧꯒ꯭ꯔꯤ ꯒꯗꯤ ꯍꯧꯗ꯭ꯔꯣ꯫
ꯁꯧꯒ꯭ꯔꯤꯁꯨ ꯍꯧꯋꯦ ꯂꯣꯏꯗꯧꯔꯦ꯫
ꯍꯩꯃ ꯀꯩꯅꯣ ꯅꯣꯏꯗꯤ ꯂꯣꯏ ꯂꯣꯏꯗꯧꯕ ꯉꯥꯛꯇ ꯉꯥꯏꯔꯕ ꯍꯥꯏꯁꯤꯕꯣ꯫
ꯑꯁ ꯅꯪ ꯄꯤꯗꯤ ꯄꯤꯖꯅꯤꯡꯉꯦꯕ ꯑꯗꯣ ꯂꯣꯏꯕꯅ ꯍꯥꯟꯅꯗꯣꯏ ꯌꯥꯝ ꯃꯥꯜꯂꯦꯕ꯫
ꯑꯣ ꯐꯔꯦ ꯐꯔꯦ ꯑꯦ ꯑꯗꯨ ꯍꯥꯏꯔꯒ ꯅꯣꯏ ꯉꯍꯥꯟ ꯅꯣꯡꯃꯥ ꯀ‌ꯣꯂ‌ꯦꯁꯀꯤ ꯑ‌ꯣꯏꯅꯥ ꯀ‌ꯣꯏꯕꯥ ꯆꯠꯂ‌ꯦꯗ‌ꯣ ꯀꯥꯏ ꯀꯥꯏ ꯆꯠꯂ‌ꯨꯏꯅ‌ꯣ ꯅ‌ꯪ ꯐ‌ꯣꯇ‌ꯣ ꯊꯒꯠꯂꯛꯄꯗꯣ ꯐꯖꯩꯌꯦ ꯃꯐꯝꯗ‌ꯣ ꯌꯥꯝꯅꯥ
ꯑꯣ ꯂꯣꯛꯇꯥꯛꯇꯅꯦ ꯂꯣꯛꯇꯥꯛꯇ ꯃꯣꯏꯔꯥꯡꯗ꯫
ꯑꯦ ꯑꯗꯨꯃꯛ ꯑꯗꯨ ꯃꯐꯝꯗꯣ ꯂꯣꯛꯇꯥꯛ ꯂꯩꯕ꯭ꯔꯥ ꯍꯥꯏꯖꯦ꯫
ꯂꯩꯏꯌꯦ ꯅꯣꯡꯃ ꯆꯠꯁꯦ꯫
ꯑꯣ ꯂꯣꯛꯇꯥꯛꯀꯤ ꯀꯥꯏꯋꯥꯏ ꯖꯒꯥ ꯑꯣꯏꯗꯣꯏꯅꯣꯕ꯫
ꯂꯣꯛꯇꯥꯛꯀꯤ ꯀꯃꯥꯏꯅ ꯍꯥꯏꯗꯣꯏꯅꯣ ꯈꯪꯗꯦ ꯑꯩꯁꯨ
ꯑꯣ ꯂꯣꯛꯇꯥꯛ ꯃꯌꯥꯏꯗꯗꯤ ꯑꯣꯏꯔꯤꯔꯕ ꯑꯗꯨꯗꯣ꯫
ꯍꯣꯏ ꯂꯣꯛꯇꯥꯛ ꯃꯌꯥꯏ ꯍꯣꯏ ꯃꯌꯥꯏ ꯀꯩꯅꯣꯗꯣ ꯀꯩꯅꯣꯗꯣ ꯁꯦꯟꯗ꯭ꯔꯥ ꯂꯩꯕꯗꯣ ꯑꯗꯨꯗꯩ ꯈꯔ ꯆꯪꯁꯤꯜꯂꯒ ꯂꯩꯕ ꯑꯣꯏꯗꯣꯏꯕ ꯃꯐꯝꯗꯣ꯫
ꯎꯝ ꯑꯩꯗꯤ ꯄꯥꯛ ꯄꯥꯛ ꯆꯠꯇꯝꯅꯤꯅ ꯈꯪꯗꯦꯅꯦ ꯄꯩꯁꯥꯒꯗꯤ ꯀꯌꯥꯝ ꯂꯧꯒꯦ
ꯅꯍꯥꯟꯈꯣꯏ ꯈꯥꯏꯅꯕꯗꯣ ꯆꯥꯛ ꯏꯁꯤꯡ ꯌꯥꯎꯔꯒ ꯀꯌꯥꯅꯣ ꯈꯥꯏꯅꯕꯗꯨꯕꯨ ꯆꯥꯇ꯭ꯔꯨꯛꯂ ꯆꯥꯇ꯭ꯔꯦꯠꯂ ꯑꯗꯨꯃꯥꯏ ꯈꯥꯏꯅꯒꯤꯝꯅꯦ ꯌꯥꯝ ꯌꯥꯝꯕꯕꯨꯗꯤ ꯅꯠꯇꯦꯗ꯫
ꯎꯝ ꯆꯥꯛ ꯏꯁꯤꯡ ꯌꯥꯎꯔꯗꯦ ꯑꯗꯨꯗꯤ ꯑꯗꯨꯝ ꯌꯥꯏꯅꯤꯀꯣ ꯃꯣꯏ ꯃꯐꯝ ꯃꯥ ꯃꯐꯝꯒꯤ ꯄꯩꯁꯥ ꯂꯧꯕ꯭ꯔꯕꯥ꯫
ꯑꯣ ꯃꯐꯝꯒꯤꯗꯤ ꯄꯩꯁꯥ ꯂꯧꯗꯌꯦ ꯑꯗꯨꯝ ꯆꯪꯉꯒ ꯌꯦꯡꯕ ꯌꯥꯏꯌꯦ꯫
ꯐꯩꯌꯦ ꯑꯗꯨꯗꯤ ꯅꯣꯡꯃ ꯃꯇꯥꯡ ꯆꯥꯕꯗ ꯄꯨꯜꯂꯨꯖꯦ꯫
ꯄꯨꯟꯖꯦ ꯀꯨꯏꯔꯦ ꯄꯨꯟꯗꯕꯁꯨ꯫
ꯃꯥꯅꯦ ꯀꯨꯏꯔꯦ ꯌꯦꯡꯉꯨꯅꯦ ꯊꯥꯏꯅ ꯊꯦꯡꯅꯒꯤꯕꯗꯨꯗꯒꯤ ꯄꯨꯟꯖꯤ ꯄꯨꯟꯖꯤ ꯍꯥꯏꯔꯒ ꯏꯁꯥꯒꯤ ꯑꯆꯤꯟꯕꯅꯦ ꯂꯩ ꯂꯩꯕꯥꯛ ꯐꯤ ꯐꯤꯕꯝꯅꯦ ꯑꯝꯇ ꯄꯨꯟꯅꯗ꯭ꯔꯦ
ꯄꯨꯅꯗ꯭ꯔꯦ ꯍꯟꯗꯛꯇꯤ ꯁꯣꯏꯗꯅ ꯄꯨꯟꯖꯦ ꯃꯌꯥꯝꯖꯤꯡꯗꯣ ꯐꯣꯟ ꯇꯧꯔꯒ ꯑꯝꯇꯪ ꯋꯥꯔꯤ ꯁꯥꯟꯅꯔꯒ꯫
ꯃꯥꯅꯦ ꯑꯁ ꯅꯨꯡꯁꯤꯕꯅꯤꯗ ꯑꯩꯈꯣꯏꯅ ꯊꯥꯏꯅ ꯑꯉꯥꯡ ꯑꯣꯏꯔꯤꯀꯥꯟꯗ ꯂꯥꯡꯒꯤꯕ ꯉꯥꯎꯒꯤꯕ ꯃꯌꯥꯝꯗꯣ꯫
ꯎꯝ꯫
ꯁꯨꯃꯥꯏꯅ ꯁꯨꯃꯥꯏꯅ ꯒ꯭ꯌꯥꯟ ꯁꯨꯃꯥꯏꯅ ꯒ꯭ꯌꯥꯟ ꯇꯥꯔꯛꯀꯅꯦꯖꯦ ꯑꯩꯖꯤ ꯃꯪꯗꯕꯧ ꯃꯪꯉꯨꯗꯕꯅꯤ꯫
ꯍꯣꯏꯅꯦ ꯅꯪꯕꯨꯗꯤ ꯍꯥꯟ ꯅꯪꯕꯨꯗꯤ ꯍꯥꯟꯅꯗꯩ ꯗꯨꯝ ꯒ꯭ꯌꯥꯟ ꯇꯥꯗꯅ ꯂꯩꯔꯕꯅꯤꯗ꯫
ꯏꯁ ꯌꯥꯔꯦꯍꯦ ꯅꯪꯖꯨ ꯄꯪꯍꯥꯏ ꯍꯥꯏꯖꯤꯜꯂꯦ ꯒ꯭ꯌꯥꯟ ꯇꯥꯗꯤ ꯅꯪꯖꯨ ꯇꯥꯔꯤꯗꯨꯗꯤ꯫ ꯑꯈꯣꯏꯅ ꯁꯨꯝ ꯅꯍꯥ ꯑꯣꯏꯕꯒꯤ ꯈꯔ ꯉꯥꯎꯒꯤꯕꯅꯤ ꯀꯩꯅꯣ꯫
ꯃꯥꯅꯦ ꯃꯥꯅꯦ꯫
ꯐꯔꯦ ꯍꯧꯒꯤꯕꯅ ꯍꯧꯒꯤꯕ ꯑꯣꯏꯖꯔꯖꯅꯨ ꯑꯗꯣ ꯅꯪꯅ ꯉꯍꯥꯟ ꯅꯣꯡꯃ ꯑꯥ ꯑꯩꯅ ꯁꯇꯦꯇꯁ ꯊꯃꯛꯄꯀꯥꯟꯗ ꯐꯤ ꯑꯩꯅ ꯁꯥꯕ ꯂꯧꯒꯦꯅ ꯍꯥꯏꯕꯗꯣ ꯑꯗꯨ ꯅꯪ ꯂꯧꯗꯣꯏꯔꯣ ꯂꯧꯔꯣꯏꯗꯣꯏꯔꯣ ꯐꯤ ꯁꯦꯑꯦ ꯐꯤ ꯀꯩꯅꯣ ꯁꯨꯠ ꯃꯥ ꯇ꯭ꯔꯨꯛ ꯂꯧꯒꯦ ꯍꯥꯏꯗꯥꯏꯅꯦ꯫
ꯀꯌꯥ ꯀꯌꯥꯅꯣ ꯁꯥꯔꯤꯗꯨꯕꯣ꯫
ꯌꯥꯝꯗꯦ ꯀꯩꯅꯣ ꯅꯪꯅ ꯂꯧꯒꯦ ꯍꯥꯏꯔꯗꯤ ꯇꯥꯗꯣꯏꯅꯦ꯫
ꯑꯣ ꯃꯃꯟꯗꯣ ꯍꯥꯏꯐꯦꯠꯇꯪꯗꯤ ꯍꯥꯏꯔꯛꯎꯗꯅ ꯑꯗꯣ꯫
ꯃꯃꯟꯁꯦ ꯃꯄꯥꯟ ꯀꯣꯠꯄꯒ ꯀꯣꯠꯇꯕꯒ ꯈꯔ ꯈꯦꯅꯩꯌꯦ ꯀꯣꯠꯄꯅ ꯈꯔ ꯍꯦꯟ ꯍꯦꯟꯀꯠꯂꯛꯑꯅꯤ ꯀꯣꯠꯇꯕꯅ ꯈꯔ ꯇꯥꯔꯅꯤ ꯑꯗꯣ ꯅꯪꯅ ꯀꯌꯥ ꯀꯌꯥꯅꯣ ꯂꯧꯗꯣꯏꯗꯣ ꯍꯥꯏꯔꯛꯑꯣ꯫ ꯑꯗꯨꯒ ꯑꯩ ꯇꯥꯅ ꯑꯗꯨꯝ ꯍꯥꯏꯕꯤꯅꯤ ꯀꯩꯗꯧꯔꯒꯦ꯫
ꯀꯣꯠꯄꯗꯣ ꯑꯗꯨ ꯉꯥꯛꯇ ꯂꯧꯒꯦ ꯑꯗꯣ ꯃꯄꯥꯟ ꯀꯣꯠꯄꯗꯣ ꯀꯩꯅꯣ ꯑꯃꯗ ꯑꯃꯗ ꯀꯌꯥ ꯀꯌꯥꯅꯣꯕ ꯁꯨꯠ ꯑꯃꯗ ꯀꯌꯥ ꯀꯌꯥꯅꯣꯕ꯫
ꯁꯨꯠ ꯑꯝꯗ ꯂꯤꯁꯤꯡ ꯑꯃ ꯆꯥꯃ꯭ꯔꯤ ꯆꯥꯃ꯭ꯔꯤ ꯄꯤꯕꯅꯦ ꯑꯗꯣ ꯅꯪꯒꯤꯗꯤ ꯑꯩꯅ ꯃꯌꯥꯝ ꯇꯥꯅꯤ ꯁꯨꯠ ꯀꯌꯥ ꯂꯧꯗꯣꯏꯅꯣ ꯍꯥꯏꯔꯛꯑꯣ ꯑꯩ ꯊꯝꯖꯟꯗꯣꯏꯅꯦ ꯃꯤ ꯂꯧꯒꯦ ꯂꯧꯒꯦ ꯉꯥꯇꯅꯤ꯫
ꯍꯣꯏ ꯂꯧꯕꯕꯨꯗꯤ ꯃꯉꯥ ꯂꯧꯒꯦꯅꯦ꯫
ꯑꯣ ꯐꯥꯔꯦꯅꯦ ꯑꯗꯨꯗꯤ ꯑꯩ ꯅꯪꯒꯤ ꯂꯨꯄꯥ ꯂꯤꯁꯤꯡ ꯑꯃꯃꯝ ꯁꯥꯔꯒꯦ꯫
ꯑꯁ ꯅꯨꯡꯉꯥꯏꯔꯦꯗ꯫
ꯊꯦꯡꯅꯕꯒ ꯑ ꯂꯧꯕꯒꯤ ꯗꯤ ꯅꯪ ꯍꯣꯁꯇꯦꯜꯗ ꯂꯩꯕꯒꯤ ꯍꯥꯏꯒꯠꯂꯛꯄ ꯀꯥꯟꯗꯨꯗ ꯗꯨꯝ ꯍꯥꯏꯔꯛꯑꯣ ꯑꯗꯨꯗ ꯑꯗꯨꯝ ꯂꯧꯅꯔꯁꯦ ꯑꯩꯖꯨ ꯂꯥꯛꯀꯗꯕ ꯂꯩꯌꯦ ꯑꯗꯣ ꯎꯝ ꯀꯩꯅꯣꯔꯣꯝꯗ ꯕꯖꯥꯔꯣꯝꯗ ꯑꯗꯨꯗꯨꯒ ꯊꯦꯡꯅꯅꯕ꯫
ꯍꯣꯏꯅꯦ ꯑꯗꯨꯅ ꯑꯗꯨꯅ ꯐꯗꯧ ꯃꯥꯜꯂꯦꯅꯦ꯫ ꯃꯤ ꯂꯥꯛꯊꯣꯛ ꯂꯥꯎꯁꯤꯟꯗꯨꯁꯨ ꯐꯔꯛ ꯇꯥꯗꯣꯏꯅꯦ ꯍꯣꯏ ꯍꯣꯏ ꯑꯗꯥꯏꯅ ꯎꯝ ꯕꯖꯥꯔꯒꯨꯝꯕꯗ ꯊꯦꯡꯅꯕ꯭ꯔ ꯀꯩꯅꯣꯝ ꯇꯧꯕ꯭ꯔ ꯇꯧꯔꯁꯤꯅꯦ꯫
ꯃꯥꯥꯅꯦ ꯍꯥꯏꯗꯤ ꯑꯩꯖꯨ ꯅꯣꯏ ꯂꯣꯝ ꯇꯥꯅ ꯊꯤꯜꯂꯛꯄꯗꯤ ꯌꯥꯔꯣꯏꯕ ꯐꯔꯛ ꯇꯥꯅꯦꯕ ꯂꯝꯗꯣ ꯃꯥꯏꯀꯩ ꯁꯥꯏꯠ ꯃꯥꯟꯅꯕ ꯑꯣꯏꯔꯗꯤ ꯐꯕ꯫ ꯇꯣꯉꯥꯟ ꯇꯣꯉꯥꯜ ꯂꯩꯅ ꯅꯤꯅ ꯃꯌꯥꯏꯗ ꯑꯣꯏꯅ ꯊꯦꯡꯅꯕꯗꯨꯅ ꯐꯩꯗꯅ꯫ ꯗꯣ ꯗꯣ ꯑꯁ ꯈꯪꯗꯦꯕꯣ ꯑꯗꯨ ꯍꯥꯏꯔꯒ ꯍꯟꯗꯛꯁꯦ ꯏꯁ ꯍꯟꯗꯛ ꯅꯣꯡ ꯅꯤꯅꯤꯒꯤ ꯅꯨꯡꯁꯥ ꯈꯨꯁꯥꯁꯦ ꯀꯩꯅꯣꯝ ꯇꯧꯗ꯭ꯔꯣ꯫
ꯁꯥꯏꯌꯦ ꯁꯥꯏꯌꯦ ꯑꯩꯈꯣꯏ ꯃꯅꯤꯄꯨꯔꯗꯕꯨꯗꯤ ꯈꯔꯕꯨ ꯐꯔꯤꯌꯦ ꯃꯄꯥꯟꯂꯣꯝꯗꯗꯤ ꯌꯥꯝ ꯊꯤꯅ ꯁꯥ ꯃꯥꯜꯂꯦ ꯑꯩꯈꯣꯏꯗꯤ ꯅꯣꯡꯒꯁꯨ ꯈꯔ ꯈꯔꯄꯨ ꯆꯨꯔꯤꯅꯦ ꯁꯤꯗꯗꯤ꯫
ꯇꯥ ꯀꯩꯗ ꯑꯩꯈꯣꯏ ꯉꯍꯥꯟ ꯋꯥꯏ ꯇꯃꯛꯄ ꯈꯩꯗ ꯑꯩꯈꯣꯏ ꯃꯅꯤꯄꯨꯔꯗꯤ ꯌꯥꯝ ꯅꯨꯡꯉꯥꯏꯕ ꯂꯝ ꯏꯪ ꯆꯤꯛꯄ ꯑꯥ ꯀꯩ ꯍꯥꯏꯇꯥꯔꯦ ꯏꯁꯤꯡ ꯅꯨꯡꯁꯤꯠ ꯌꯥꯝ ꯅꯨꯡꯉꯥꯏꯕ ꯃꯐꯝꯅꯦ ꯍꯥꯏꯅꯩꯅꯤ ꯀꯩꯅꯣ ꯁꯤꯗꯕꯣꯛ ꯈꯥꯡ ꯂꯥꯛ ꯉꯝꯗ꯭ꯔꯦ꯫ ꯇꯨꯝꯕꯒ ꯌꯥꯗꯦ ꯏꯕꯦꯝꯃ ꯑꯍꯤꯡ ꯖꯦ ꯐꯨꯛ ꯐꯨꯛ ꯍꯧꯒꯠꯇꯅ ꯅꯨꯡꯁꯥ ꯍꯨꯃꯥꯡ ꯁꯧꯃꯟꯗꯅ ꯐꯦꯟ ꯑꯃꯨꯛ ꯊꯥꯏ ꯑꯃꯨꯛ ꯃꯨꯊꯠꯂ ꯑꯃꯨꯛ ꯇꯨꯝꯃꯤ ꯉꯔꯥꯡꯒꯁꯦ ꯑꯁ ꯀꯣꯛꯀ ꯉꯥꯎꯕꯖꯥꯟꯅꯦ ꯑꯩ꯫
ꯁꯤꯗꯁꯨꯅꯤꯅꯦ ꯇꯧꯔꯤꯁꯦ ꯁꯥꯏꯅꯦ ꯌꯥꯝꯅ꯫ ꯇꯨꯝꯕꯝ ꯂꯥꯛꯐꯝꯒ ꯈꯪꯗꯦ꯫ ꯀꯥꯡꯅ ꯃꯔꯣꯟ ꯑꯃ ꯃꯩꯒ ꯃꯨꯠꯈ꯭ꯔꯗꯤꯀꯣ ꯑꯁ ꯇꯨꯝꯕꯒ ꯌꯥꯕꯖꯥꯠ ꯅꯠꯇꯦ
ꯀꯥꯡꯁꯨ ꯐꯖꯅ ꯃꯔꯥꯡ ꯀꯥꯏꯔꯦ
ꯀꯥꯏꯔꯦ ꯀꯥꯏꯔꯦ
ꯈꯔ ꯂꯩꯔꯒ ꯃꯦꯂꯔꯤꯌꯥ ꯑꯗꯨꯗꯨꯅ ꯑꯃꯨꯛ ꯃꯌꯥꯝ ꯂꯥꯛꯑꯅꯤ ꯅꯥꯕꯒꯤ ꯂꯩꯅꯥ ꯃꯈꯜ ꯃꯈꯜ
ꯑꯗꯨ ꯆꯠꯄ ꯀꯥꯟꯗ ꯄꯥꯟꯕ
ꯍꯩꯈꯥꯔꯣ ꯄꯥꯜꯂꯤꯌꯦ
ꯅꯪꯅ ꯁꯨꯡꯆꯥ ꯆꯥꯗꯕꯗꯣ ꯍꯩꯅꯗꯦꯅ ꯈꯥꯏꯌꯦꯅ
ꯎꯝ ꯄꯥꯜꯂꯤ ꯄꯥꯜꯂꯤ ꯐꯖꯅ ꯄꯥꯜꯂꯤ ꯍꯧꯖꯤꯛꯁꯨ
ꯑꯗꯨ ꯈꯔ ꯄꯨꯔꯛꯎꯗꯅ ꯊꯕꯤ ꯄꯨꯔꯛꯇ꯭ꯔꯁꯨ ꯅꯪ ꯍꯩꯈꯥꯗꯨꯗꯤ ꯈꯔ ꯄꯨꯔꯛ ꯌꯥꯏ ꯑꯩꯒꯤ
ꯑꯣ ꯐꯥꯒꯤ ꯇꯧꯕꯅꯦ ꯊꯕꯤꯗꯨꯁꯨ ꯊꯕꯤꯗꯨꯁꯨ ꯐꯥꯒꯤ ꯇꯧꯕꯅꯦ ꯑꯩꯅ ꯄꯣꯔꯛꯀꯦ ꯊꯕꯤꯁꯨ ꯄꯣꯔꯛꯀꯦ ꯍꯩꯈꯥꯁꯨ ꯄꯣꯔꯛꯀꯦ ꯄꯨꯔꯛꯑ ꯂꯣꯏꯔꯦ ꯀꯩꯅꯣꯅꯦ ꯑꯄꯥ ꯏꯟꯁꯥꯡ ꯅꯥꯄꯤ ꯍꯤꯡꯒꯣꯜꯗ ꯄꯥꯟꯕ ꯂꯥꯛꯑꯀꯥꯟꯗ ꯄꯨꯔꯛꯂꯣꯏꯔꯦ ꯀꯗꯧꯔꯦ ꯑꯗꯨꯕꯣ
ꯍꯣꯏ ꯍꯣꯏ ꯀꯩꯅꯣ ꯅꯪ ꯂꯩꯕ ꯍꯣꯁꯇꯦꯜꯗ ꯍꯤꯟꯖꯥꯡ ꯊꯣꯡꯕ ꯈꯣꯠꯄ ꯌꯥꯕ꯭ꯔꯣ ꯑꯩꯁꯨ ꯀꯩ ꯀꯩꯅꯣ ꯅꯣꯏꯗ ꯄꯥꯟꯗꯕ ꯀꯩ ꯀꯩꯅꯣ ꯍꯪꯅꯔꯒ ꯑꯈꯣꯏꯗꯁꯨ ꯈꯔ ꯄꯥꯟꯕꯗꯣ ꯄꯨꯅꯔꯛ
ꯑꯁ ꯏꯟꯁꯥꯡ ꯃꯩꯁꯥꯡꯒꯗꯤ ꯊꯣꯡꯕ ꯌꯥꯝꯕꯖꯥꯠ ꯅꯠꯇꯦꯗ ꯃꯦꯒꯤ ꯀꯩꯀꯥ ꯈ꯭ꯔ ꯍꯧꯔꯒ ꯕꯣꯏꯂꯔꯗ ꯆꯥꯗꯕ ꯉꯥꯏꯗ ꯑꯗꯨ ꯅꯠꯇꯕꯤꯗꯗꯤ ꯑꯇꯩꯗꯤ ꯄꯨꯁꯤꯟ ꯌꯥꯗꯦꯗ ꯀꯩꯁꯨ
ꯑꯣ ꯑꯁ ꯑꯗꯨꯗꯤ ꯆꯥꯛ ꯌꯦꯟꯁꯥꯡꯗꯤ ꯍꯥꯎꯕ꯭ꯔꯣ ꯀꯃꯥꯏꯅ ꯇꯧꯋꯦ꯫
ꯑ ꯆꯥꯛ ꯌꯦꯟꯁꯥꯡ ꯑꯗꯨꯝ ꯌꯥꯝ ꯀꯟꯅ ꯍꯥꯎꯕꯃꯛ ꯅꯠꯇ꯭ꯔꯁꯨ ꯑꯗꯨꯝ ꯆꯥꯕꯗꯤ ꯌꯥꯕ ꯖꯥꯠꯅꯤꯗ ꯄꯥꯡꯅ ꯄꯥꯡꯅꯕ ꯍꯥꯏꯗꯨꯅꯤꯗ
ꯍꯣꯏꯗ ꯀꯩꯕꯨ ꯇꯧꯔꯨꯅꯦꯒꯦ ꯍꯌꯦꯡꯋꯥꯏ ꯑꯃꯨꯛ ꯃꯌꯥꯝ ꯑꯍꯥꯎ ꯑꯍꯥꯎꯕ ꯃꯌꯥꯝ ꯆꯥꯔ ꯂꯣꯏꯔꯦ
ꯃꯥꯅꯤ
ꯑꯦ ꯑꯗꯨ ꯍꯥꯏꯔꯒ ꯑꯩꯁꯨ ꯀꯩꯅꯣ ꯆꯥꯛ ꯊꯣꯡ ꯀꯠꯂꯝꯕꯅꯦ ꯂꯣꯏꯁꯜꯂꯨꯗꯣꯏꯅꯦ ꯊꯝꯅꯕ ꯇꯧꯔꯁꯦ ꯍꯌꯦꯡ ꯑꯃꯨꯛ ꯀꯣꯟꯅ ꯁꯥꯟꯅꯔꯁꯦ
ꯁꯥꯟꯅꯔꯤꯁꯦ ꯀꯔꯤ ꯏꯟꯖꯥꯡꯅꯣ ꯑꯗꯨꯕꯨ
ꯑ ꯈꯪꯗꯦ ꯑꯩꯁꯨ ꯑꯔꯩ ꯑꯔꯩꯕ ꯀꯩ ꯀꯩꯅꯣ ꯍꯤꯡꯒꯣꯜꯗꯒꯤ ꯍꯦꯛꯆꯜꯂꯒ ꯅꯨꯡꯁꯥ ꯁꯥꯕꯅꯤꯅ ꯆꯝꯊꯣꯡ ꯆꯥꯅꯤꯡꯉꯦꯅ ꯆꯝꯊꯣꯡ ꯑꯃꯒ ꯁꯤꯡꯖꯨ ꯑꯃꯒ ꯇꯧꯁꯤꯜꯂꯒꯦ ꯇꯧꯅꯤ
ꯑ
ꯍꯥꯎꯔꯅꯤ ꯍꯥꯎꯔꯅꯤ꯫
ꯑꯣ ꯍꯣꯏ ꯐꯔꯦ ꯐꯔꯦ ꯑꯗꯨꯗꯤ ꯊꯝꯃꯒꯦ ꯊꯝꯃꯒꯦ ꯅꯪꯁꯨ ꯊꯝꯖꯔꯣ ꯕꯕꯥꯏ ꯒꯨꯗ ꯅꯥꯏꯠ ꯊꯝꯃꯦ ꯊꯝꯃꯦ꯫